ꯎꯝ ꯑ ꯂꫭ ꯇꯥꯏ ꯍꫭꯏ
ꯑꯩ ꯈꯣꯟꯖꯦꯜ ꯐꯥꯕ ꯉꯝꯗꯦ ꯉꯁꯥꯏꯗꯣ
ꯑꯣ ꯍꯣꯏ ꯅꯦꯠꯋꯥꯛꯅ ꯑꯣꯏꯔꯝꯅꯤ
ꯎ ꯑꯗꯣ ꯑꯦ ꯑꯁꯤ ꯀꯅꯥ ꯀꯅꯥꯔꯥ ꯃꯥ ꯑꯦꯗꯒꯤ ꯑꯗꯨ ꯃꯥꯡ ꯍꯧꯕꯅꯦ ꯑꯁꯤ ꯎꯝ ꯑꯁꯦꯡꯕꯩꯔꯥ ꯈꯜꯂ ꯂꯩꯔꯝꯕꯅꯦ ꯅꯪ ꯑꯉꯥꯡꯗꯤ ꯇꯨꯝꯃꯒ ꯂꯩꯕ꯭ꯔꯥ ꯃꯥꯏꯅ ꯂꯩꯕ꯭ꯔꯥ
ꯑꯁ ꯑꯗꯨꯝ ꯑꯥ ꯑꯩꯗꯣ ꯖꯣꯕ ꯀꯥꯔꯗ ꯆꯠꯄꯅꯦ ꯖꯣꯕ ꯀꯥꯔꯗ ꯆꯠꯂꯒ ꯏ ꯅꯣꯡ ꯆꯨꯕꯒꯤ ꯑꯗꯨꯝ ꯐꯝꯃꯒ ꯂꯩꯔꯦ
ꯑꯁ ꯑꯦ
ꯑꯩ ꯑꯉꯥꯡꯗꯤꯀꯣ ꯀꯩꯅꯣ ꯎꯝ ꯃꯥꯒꯤ ꯃꯅꯦꯅ ꯂꯧ ꯂꯧ ꯂꯧꯕꯅꯦ ꯉꯁꯤꯗꯤ
ꯎꯝ
ꯑꯩ ꯀꯩꯅꯣꯗꯅꯦ ꯄꯥꯔꯠ ꯂꯩꯀꯥꯏ ꯑꯩꯈꯣꯏ ꯂꯩꯀꯥꯏꯗ ꯅꯠꯇꯦ ꯄꯥꯔꯠ ꯐꯥꯏꯚꯗ
ꯅꯨꯃꯤꯠ ꯆꯨꯞꯄ ꯅꯣꯡ ꯆꯨꯍꯜꯂ ꯅꯨꯃꯤꯠ ꯆꯨꯞꯄ ꯐꯝꯅꯤꯡꯉ
ꯅꯣꯡ ꯆꯨꯔꯗꯤ ꯐꯒꯗꯕ ꯊꯕꯛ ꯇꯧꯅꯤꯡꯗꯦ ꯉꯁꯤꯁꯦ
ꯇꯥꯔꯅꯨ ꯇꯥꯔꯅꯨ
ꯅꯨꯡꯉꯥꯏ ꯖꯣꯕ ꯀꯥꯔꯠꯁꯨ ꯑꯁ ꯊꯕꯛꯇꯤ ꯌꯥꯝ ꯍꯦꯚꯤ ꯑꯣꯏꯗꯕꯅꯤꯅꯀꯣ
ꯎꯝ ꯈꯔꯗꯤ ꯑꯩꯈꯣꯏꯗꯤ ꯁꯨꯡꯇꯧ ꯇꯧꯗꯦ ꯖꫭꯕ ꯀꯥꯔꯗ ꯀꯤꯁꯦ ꯐꫭꯇꫭ ꯈꯛꯇꯪ ꯀꯥꯞꯄꯒ ꯂꯩꯌꯦ
ꯑꯗꯨꯝ ꯊꯕꯛ ꯂꯩꯇꯕꯒꯤ ꯑꯣꯏꯔꯝꯅꯦ ꯑꯩꯈꯣꯏꯗꯤ ꯆꯤꯡꯗ ꯑꯣꯏꯕꯒꯤꯀꯣ ꯂꯝꯕꯤꯒꯨꯝꯕꯁꯨ ꯁꯦꯡꯉꯤ ꯑꯩꯅ ꯌꯥꯝ ꯂꯩꯌꯦꯕ
ꯑꯁ ꯑꯩꯈꯣꯏꯁꯨ ꯌꯥꯝ ꯃꯣꯜꯂꯦ ꯍꯦ ꯂꯝꯕꯤꯗꯤ ꯌꯥꯝꯅ ꯁꯣꯡꯈ꯭ꯔꯦ ꯑꯁ ꯂꯝꯕꯤ ꯃꯇꯥꯏ ꯃꯇꯥꯏꯗꯁꯦ ꯖꯪꯒꯜꯒ ꯃꯅꯥꯒꯤ ꯇꯧꯔꯦ ꯑꯩꯈꯣꯏꯔꯣꯝꯗꯁꯨ
ꯅꯣꯏ ꯅꯣꯏꯗꯤ ꯈꯔ ꯈꯔ ꯅꯥꯟꯕꯒꯤ ꯑꯣꯏꯔꯝꯅꯦ ꯑꯩꯈꯣꯏꯗ ꯁꯤ ꯌꯥꯗ꯭ꯔꯦꯍꯦ
ꯑꯦꯁ ꯅ ꯍꯦꯟꯅ ꯅꯅꯥꯍꯥꯟꯂꯦꯗ ꯁꯨꯗꯤ ꯁꯨꯒꯗꯕꯅꯦꯍꯦ ꯖꯣꯕ ꯀꯥꯔꯠꯀꯤꯗꯣ
ꯑꯩꯈꯣꯏꯁꯨ ꯍꯣ ꯄꯨꯡ ꯑꯃ ꯈꯛꯇꯅꯦ ꯁꯨꯕꯗꯣ ꯅꯍꯥꯟ ꯄꯨꯡ ꯇꯔꯨꯛ ꯇꯔꯦꯠ ꯅꯤꯄꯥꯜ ꯅꯤꯄꯥꯜꯗ ꯁꯨꯔꯒ ꯑꯗꯨꯝ ꯄꯨꯡ ꯑꯃꯈꯛꯇ ꯁꯨꯔꯒ ꯂꯣꯏꯕꯅꯦ ꯑꯃꯨꯛ ꯕꯔꯣꯗꯒꯨꯝꯕ ꯐꯣꯇꯣ ꯀꯥꯞꯄꯀꯣ
ꯍꯥꯝ ꯑꯦꯁ ꯅꯣꯏꯗꯣ ꯑꯦ ꯄꯥꯔ꯭ꯔꯤ ꯄꯥꯔꯠ ꯊ꯭ꯔꯤꯗ ꯂꯩꯕꯁꯤꯡꯅ ꯑꯃꯨꯛ ꯄꯥꯔꯠ ꯋꯥꯟꯗ ꯀꯥꯔꯒ ꯑꯃꯨꯛ ꯇꯧꯕ
ꯑꯣ ꯄꯥꯔꯠ ꯄꯥꯔꯠ ꯋꯥꯟꯒ ꯇꯨꯒꯗꯤ ꯇꯣꯉꯥꯟꯈ꯭ꯔꯦ ꯑꯣ ꯃꯣꯏꯗꯣ ꯍꯣꯏ ꯊꯕꯛ ꯃꯣꯏ ꯊꯕꯛ ꯇꯧꯃꯤꯟꯅꯕ ꯃꯥꯜꯂꯦ ꯄꯥꯔꯠ ꯋꯥꯟꯒ ꯇꯨꯒꯗꯤ ꯊ꯭ꯔꯤ ꯐꯣꯔ ꯐꯥꯏꯚꯅ ꯄꯨꯟꯕꯥꯃꯨ
ꯑꯥ
ꯈꯔ ꯅꯛꯈ꯭ꯔꯦꯕ ꯑꯩꯈꯣꯏꯗꯣ
ꯎꯝ ꯔꯅꯦꯦ ꯅꯍꯥꯟ ꯃꯈꯩꯗꯤ ꯑꯗꯨꯃꯥꯏꯅ ꯇꯧꯗꯦ ꯀꯣ
ꯅꯍꯥꯟ ꯅꯍꯥꯟꯅꯤ ꯑꯗꯨꯝ ꯄꯨꯟꯕ ꯃꯥꯜꯂꯦ ꯂꯣꯏꯅ ꯋꯥꯟ ꯇꯨ ꯐꯥꯏꯚꯇꯣ
ꯑ
ꯍꯧ ꯁꯤꯀꯥꯟꯗ ꯋꯥꯕꯅꯤꯅꯀꯣ ꯑꯃꯨꯛ ꯄꯨꯟꯗ꯭ꯔꯦ ꯂꯥꯞꯄꯒꯦ ꯀꯣꯂꯝꯕꯤꯁꯨ ꯑꯁ ꯅꯨꯡꯉꯥꯏꯔꯦꯍꯦ ꯅꯨꯡꯉꯥꯏꯔꯦꯍꯦ ꯀꯩ ꯅꯪꯣꯛ ꯀꯩ ꯏꯁ꯭ꯇ꯭ꯔꯤꯝ ꯂꯧꯕ꯭ꯔꯥ ꯀꯩꯅꯣꯗ ꯏ ꯑꯦꯂꯚꯦꯟ ꯇꯨꯌꯦꯦꯜꯞꯇ
ꯑꯁꯅꯦ
ꯑꯣ ꯑꯗꯨꯗꯣ ꯑꯩ ꯀꯩꯅꯣꯁꯨ ꯒ꯭ꯔꯦꯖꯨꯑꯦꯁꯟꯗꯁꯨ ꯑꯗꯨꯝ ꯑꯥꯔꯠꯁ ꯂꯧꯕ꯭ꯔꯥ
ꯎꯝ ꯍꯥꯁꯇꯗ ꯂꯦ
ꯅꯪ ꯁꯤ ꯅꯪ ꯅꯪ ꯑꯃꯨꯛꯒ ꯀꯩꯅꯣꯣ ꯀꯃꯥꯏ ꯈꯪꯅꯕꯅꯣꯕ ꯑꯃꯨꯛ ꯀꯜꯂꯕꯥꯅꯤꯗꯔꯣ
ꯑꯁ ꯑꯩꯈꯣꯏꯗꯣ ꯈꯨꯟ ꯃꯥꯟꯅꯕꯅꯤꯅꯀꯣ ꯈꯨꯟ ꯑꯃꯈꯛꯇ ꯑꯣꯏꯕꯒꯤ ꯑꯗꯨꯝ ꯈꯪꯅ ꯀꯥꯏꯅꯣ
ꯅꯠꯇꯦ ꯑꯩ ꯍꯥꯏꯕꯗꯤ ꯑꯃ ꯔꯔꯤꯂꯦꯁꯟꯁꯤꯞꯇ ꯍꯥꯏꯕꯅ ꯐꯅꯤꯒꯤꯗ ꯀ ꯃꯥ ꯑꯃꯨ
ꯍꯪꯅꯦ ꯂꯩꯗꯨꯒ ꯌꯦꯟꯗꯗ꯭ꯔꯦ ꯑꯗꯨꯝ ꯈꯪꯅꯕꯒꯤ ꯅ ꯑꯩꯈꯣꯏꯗꯣ ꯀꯩꯅꯣ ꯌꯨꯠ ꯈꯣꯏꯗ ꯕꯤ ꯋꯥꯥꯏ ꯑꯦꯐ ꯈꯣꯏꯗꯣ ꯑꯩꯈꯣꯏ ꯏꯕꯥꯅꯤ ꯁꯦ ꯀꯩꯅꯣ ꯔꯦꯀꯣꯔꯠ ꯑꯃ ꯄꯥꯏꯃꯤꯟꯅꯕꯅꯦ ꯏꯕꯥꯅꯤꯒꯤ ꯁꯤꯟꯅꯕꯤꯕꯀꯣ ꯑꯗꯨꯗ ꯑꯗꯨꯝ ꯈꯪꯉꯒ ꯑꯗꯨꯝ ꯍꯣꯏ ꯐꯔꯤ ꯐ ꯐ꯭ꯔꯤ ꯑꯦꯟ ꯐ꯭ꯔꯦꯡ ꯑꯣꯏꯔꯒ ꯑꯗꯨꯝ ꯈꯪꯅꯕꯅꯤ
ꯄꯨꯟꯅ ꯄꯨꯟꯅ ꯂꯩꯅꯔꯛꯄꯗꯣ
ꯑꯣ
ꯇꯅꯔꯛꯄ ꯑꯗꯨꯗ ꯑꯗꯨꯗꯗ ꯑꯅꯤ ꯃ ꯇꯤꯡ ꯇꯤꯡ ꯇ ꯃꯥꯅ ꯐꯥꯏꯗ ꯑꯗꯨꯗꯒꯤ
ꯅꯪꯉ ꯀꯩꯅꯣ ꯔꯤꯀꯣꯔꯠ ꯑꯃ ꯂꯩꯅ ꯕꯤꯨꯋꯥꯏ ꯒꯤ ꯀꯩꯅꯣ ꯁꯔꯚꯤꯁ ꯁꯦꯗꯜꯒꯨꯝꯕ ꯁꯦꯝꯕꯗꯣ
ꯎꯝ
ꯅꯪꯔ ꯑꯁ ꯁꯤꯒꯤ ꯁꯥꯔꯚꯤꯁꯇ ꯑꯗꯨꯝ ꯀꯟꯗꯛ ꯇꯧꯕ ꯑꯣꯏꯔꯣ ꯑꯗꯨꯝ ꯑꯗꯨꯒꯨꯝꯕꯗꯣ ꯁꯦꯝꯕꯗꯣ ꯑꯗꯨ ꯑꯗꯨ ꯑꯗꯒꯤ ꯏꯕꯥꯅꯤ ꯏꯕꯥꯅꯤꯒꯤ ꯊꯝꯕꯤꯕ ꯑꯗꯨꯗꯒꯤ ꯈꯪꯈ꯭ꯔꯕꯅꯦ
ꯁꯤ ꯕꯥꯅꯤꯒꯤ ꯄꯣꯁ ꯄꯤꯕꯁ ꯌꯥꯝ ꯅꯨꯡꯉꯥꯏꯔꯦ ꯟꯅꯔꯣ ꯍꯥꯏꯅ ꯄꯣꯁꯥ ꯏꯕꯅꯦꯅꯤꯁ
ꯑꯁ ꯑꯣ ꯐꯤꯂ ꯐꯤ ꯂ ꯀꯣꯡ ꯐ꯭ꯔꯖꯦ ꯈꯪꯗ
ꯂꯅꯤꯡꯒꯦꯍꯦ
ꯅꯨꯡꯉꯥꯏꯕꯅꯦ ꯅꯨꯡꯉꯥꯏꯕꯅꯦ
ꯑꯩꯁ ꯅꯣꯡꯖꯨꯋꯦ ꯍꯧꯖꯤꯛꯀꯥꯟꯅꯤꯀꯣ ꯅꯣꯏꯗꯛ ꯆꯨꯕ꯭ꯔꯥ
ꯌꯥꯝ ꯀꯟꯅ ꯆꯨꯔꯛꯇꯦ ꯑꯩꯈꯣꯏꯔꯣꯝꯗ ꯑꯩꯈꯣꯏꯔꯣꯝꯗ ꯆꯨꯔꯛꯇꯕꯒꯤ ꯂꯧ ꯍꯧꯣꯡꯅꯗ꯭ꯔꯤꯌꯦ
ꯑꯣ ꯂꯧꯗꯣ ꯅꯣꯏꯁꯨ ꯂꯧ ꯂꯩꯀꯣ ꯄꯦꯗꯤꯐꯤꯜꯗꯣ ꯑꯣ ꯌꯥꯝ ꯆꯥꯎꯕ꯭ꯔꯥ
ꯌꯥꯝ ꯆ ꯍꯕ
ꯑꯁ ꯑꯗꯣ ꯂꯧ ꯂꯤꯡꯕꯒꯨꯝꯕꯗꯣ ꯀꯔꯝ ꯀꯔꯝ ꯀꯥꯟ ꯇꯧꯅꯤ ꯅꯣꯏꯗꯤ
ꯂꯧꯅꯤꯡꯤꯡꯗ꯭ꯔꯦ ꯈꯨꯣꯏꯔꯝꯗ ꯍꯨꯜꯂꯅꯤ ꯄꯝꯐꯔ ꯑꯣꯏꯅ ꯍꯨꯜꯂꯅꯤ
ꯑꯩꯈꯣꯏꯁꯨ ꯑꯩ ꯑꯌꯥꯝꯕ ꯄꯥꯝꯐꯦꯟ ꯇꯧꯋꯦ ꯑꯁꯤꯗ ꯍꯧꯖꯤꯛꯀꯥꯟꯗꯤ
ꯐꯦꯟ ꯅꯨꯡꯉꯥꯏꯗꯗ ꯑꯁ
ꯀꯩꯅꯣ ꯆꯤꯡꯗ ꯂꯩꯔꯒꯀꯣ ꯑꯩ ꯂꯧꯅꯤꯡꯕ ꯍꯩꯇꯦ ꯅ ꯅꯣꯛꯄꯅꯦ ꯀꯩꯅꯣꯅ ꯏꯄꯥꯅ
ꯎꯝ
ꯆꯠꯇꯕꯒꯤꯀꯣ ꯑꯩꯈꯣꯏꯁꯨ ꯂꯧꯁꯨ ꯂꯧꯁꯨ ꯂꯩꯇꯦꯕ ꯑꯩꯈꯣꯏꯗꯤ ꯃꯆꯥꯥꯗꯦ ꯑꯂꯌꯦꯦ ꯑ ꯑꯩ ꯑꯩ ꯌꯨꯝ ꯄꯥꯟꯗ꯭ꯔꯤꯉꯩꯗ ꯑꯩ ꯏꯃꯥ ꯍꯣꯏ ꯍꯥꯏꯕ ꯅꯦꯝꯕꯣꯛ ꯈꯣꯏ ꯅꯠꯇꯕ ꯏꯄꯥꯈꯣꯏꯒꯤꯗꯣ ꯑꯗꯨꯝ ꯃꯆꯥꯗꯤ ꯂꯩꯌꯦ ꯑꯗꯣ ꯑꯗꯨꯁꯨ ꯃꯤ ꯂꯩꯇꯕꯒꯤꯀꯣ ꯑꯩꯒ ꯏꯄꯥ ꯏꯃꯥ ꯑꯩꯈꯣꯏ ꯑꯍꯨꯝ ꯈꯛꯇ ꯂꯩꯕꯒꯤ ꯏꯄꯥꯁꯨ ꯁꯨꯄꯔꯐꯥꯏꯟ ꯉꯥꯛꯇ ꯆꯥꯏꯌꯦꯕ ꯗꯥꯏꯕꯤꯦꯇꯤꯁ ꯂꯩꯕꯅꯤꯅ ꯑꯗꯨꯒꯤ ꯂꯧ ꯇꯧꯗꯕꯅꯦꯕ ꯑꯩꯈꯣꯏꯗꯤ
ꯎꯝ
ꯂꯧ ꯂꯤꯡꯕ ꯍꯩꯗꯦꯗ ꯑꯩꯗꯤ
ꯏꯁꯅꯧ ꯀꯅꯤ ꯅꯤꯡꯕ ꯍꯩꯇ꯭ꯔꯁꯨ ꯌꯥꯏꯗ
ꯏꯟꯇꯔꯦꯁꯀꯤꯗꯤ ꯆꯠꯄꯅꯦ ꯃꯔꯛ ꯃꯔꯛꯇꯗꯤꯀꯣ
ꯅꯨꯡꯇꯤ ꯑꯁꯤ ꯆꯠꯂꯒ ꯂꯩꯈꯣꯝꯗꯨ ꯍꯨꯟꯅꯔꯛꯇ꯭ꯔꯣ ꯅꯣꯏꯗꯤ ꯂꯩꯈꯣꯝꯗꯣ ꯅꯥꯔꯛꯇ꯭ꯔꯣ
ꯀꯩ ꯍꯥꯏꯕ ꯑꯩ ꯒ꯭ꯌꯥꯟ ꯇꯥꯗꯦ
ꯂꯩꯈꯣꯝ ꯂꯩꯈꯣꯝ ꯂꯩꯕꯥꯛꯇꯣ ꯍꯨꯟꯅꯗ꯭ꯔꯣ ꯍꯥꯏꯕ ꯃꯤ ꯑꯃꯗꯨꯅ
ꯗꯦꯕ꯭ꯔꯥꯕ ꯅꯨꯡꯉꯥꯏꯕꯅꯦ ꯑꯗꯨꯒꯤ ꯎ
ꯑꯗꯨ ꯁꯤ ꯅꯨꯡꯉꯥꯏꯕꯅꯤ
ꯏꯁꯥꯁꯦ ꯂꯣꯏ ꯆꯣꯠꯂꯒ ꯑꯁ ꯗ꯭ꯔꯦꯁꯁꯤꯡꯁꯨ ꯂꯣꯏ ꯆꯣꯠꯂꯒ ꯀꯣ ꯄꯨꯈ꯭ꯔꯤꯁꯨ ꯑꯃ ꯂꯩꯕꯅꯦꯕ ꯑꯩꯈꯣꯏꯗ ꯑꯗꯨꯁꯨ ꯆꯡꯉꯒ ꯇꯧꯕꯅꯤꯍꯦ ꯑꯁ ꯅꯤꯡꯁꯤꯡꯉꯤ ꯏꯆꯦꯍꯣꯏꯒ
ꯍꯣꯏꯗꯣ ꯑꯁ ꯖꯣꯕ ꯀꯥꯔꯗ ꯆꯠꯄ ꯃꯇꯝꯗ ꯀꯩꯅꯣ ꯂꯟꯁꯒꯤ ꯕꯔꯣ ꯌꯧꯗ꯭ꯔꯤ ꯕꯔꯣ ꯇꯥꯗ꯭ꯔꯤꯉꯩꯗ ꯑꯈꯣꯏꯗꯤ ꯆꯥꯛ ꯆꯥꯏꯌꯦ ꯏꯂꯚꯦꯟꯗꯒꯨꯝꯕꯀꯣ
ꯎꯝ
ꯌꯥꯝ ꯉꯟꯅ ꯆꯥꯏꯌꯦ
ꯑꯗꯨꯗ ꯊꯦꯡꯅ ꯂꯣꯏꯁꯟꯕꯗꯨ ꯂꯣꯏꯁꯟꯗꯤ ꯄꯨꯡ ꯀꯌꯥꯗ ꯂꯣꯏꯁꯟꯕ
ꯂꯣꯏꯁꯤꯟꯕꯗꯤ ꯄꯨꯡ ꯇꯔꯥꯗ ꯂꯣꯏꯁꯤꯟꯕ ꯆꯥꯕꯅ ꯏꯂꯕꯦꯟꯗ ꯆꯥꯕ ꯑꯣ ꯐꯣꯇꯣꯗꯔꯥ
ꯏꯚꯤꯅꯤꯡꯅꯤꯡꯒꯤꯗꯤ
ꯍꯥꯥ
ꯏꯚꯤꯅꯤꯡꯗ ꯂꯣꯏꯁ
ꯑꯣ ꯇꯨꯋꯦꯐꯗ
ꯎ ꯅꯣꯏ ꯖꯞ ꯋꯥꯁꯨꯔ ꯀꯃꯥꯏ ꯖꯧꯀꯥ ꯁꯨꯕꯗꯣ
ꯄꯨꯡ ꯑꯃꯈꯛꯇ ꯁꯨꯋꯦ ꯑꯈꯣꯏ
ꯇꯥꯛ ꯆꯥꯕꯠ ꯗ ꯀꯔꯤꯔꯥꯅꯣꯏ ꯑꯝ ꯍꯤ ꯎꯝ ꯍꯝ
ꯑꯍ ꯆꯥꯛ ꯇꯤꯁꯤꯡ ꯄꯨꯔꯛꯑꯒ ꯆꯥꯕꯅꯤ ꯃꯁꯥ ꯃꯁꯥꯒꯤ
ꯗꯨꯕꯥꯥꯏꯟ ꯇꯧꯔꯗꯤ ꯀꯦ ꯀꯔꯤꯒꯤ ꯌꯥꯝ ꯂꯥꯞ ꯂꯝ ꯂꯥꯞꯅꯕꯒꯤꯔꯛ
ꯑꯧ ꯂꯥꯞꯄꯒꯦ ꯌꯥꯝ ꯂꯥꯞꯄꯒꯤ ꯑꯈꯣꯏ ꯈꯣꯡꯅ ꯆꯕꯗꯣ ꯑ ꯀꯩꯅꯣ ꯎꯝ ꯂꯥꯞ ꯄꯦꯕꯥꯥ ꯗꯨꯒꯤ ꯊꯕꯛ ꯇꯧꯕ ꯍꯦꯟꯅ ꯑꯦ ꯊꯣꯡꯅ ꯆꯠꯄꯗꯣ ꯍꯦꯟꯅ ꯂꯝꯕꯤ ꯆꯠꯄꯗ ꯍꯦꯟ ꯋꯥꯈ꯭ꯔꯦ
ꯎꯝ
ꯄꯨꯗꯤ ꯋꯥꯗꯕ
ꯎꯝ
ꯀꯦꯂꯣꯃꯇꯔ ꯀꯌꯥꯔꯥ ꯈꯪꯗꯦ ꯑꯩ ꯍꯣꯔꯦꯟ ꯊꯥꯡꯕꯤꯒꯦ ꯀꯤꯂꯣꯃꯤꯇꯔ
ꯑꯣꯉ
ꯎꯝ
ꯅꯪꯗꯤ ꯆꯤꯡꯒꯤ ꯆꯤꯡꯒꯤ ꯂꯧꯗꯣ ꯆꯠꯇꯕ ꯃꯥꯜꯂꯦꯀꯣ ꯄꯥꯝ ꯂꯧꯗꯣ
ꯑ
ꯨꯝ ꯨꯝꯀꯗꯤꯕꯩꯁꯅ ꯃꯊ ꯑ
ꯑꯣ ꯃꯔꯛ ꯃꯔꯛꯇ ꯆꯠꯂꯦ
ꯏꯁ ꯆꯠꯄꯔꯅ
ꯃꯔꯛ ꯃꯔꯅꯥꯛꯇ ꯏꯟꯇꯔꯦꯁꯅꯤ ꯏ ꯌꯥꯝꯔ ꯃꯠꯇ ꯆꯠꯂꯦ ꯅꯨꯡꯉꯥꯏꯕꯅꯦ ꯑꯗꯨꯝ ꯅꯨꯡꯇꯤꯗꯤ ꯆꯥꯗꯕ ꯀꯣ ꯏꯆꯦ ꯈꯋꯥꯁꯨꯂꯥꯏꯌꯦ ꯑꯩꯈꯣꯏꯒꯤꯗꯤ ꯂꯩꯇꯦꯕ ꯏꯆꯦ ꯀꯣꯏꯒꯤꯁꯨ ꯂꯩꯌꯦꯦ
ꯅ ꯅ ꯄꯥ ꯄꯥꯟꯅ ꯂꯩꯕ ꯆꯠꯇ꯭ꯔꯣ
ꯑ ꯄꯟꯂ ꯑꯦꯃ
ꯅ ꯄꯥꯝꯃꯤꯅ ꯑꯃꯒ ꯀꯥꯎꯈ꯭ꯔꯦꯅꯦ
ꯀꯣꯣꯡꯘꯥꯏ ꯃꯅꯦ
ꯑꯣ ꯀꯨꯡ ꯀꯨꯡ ꯍꯥꯏꯕꯅꯤ
ꯎꯝ ꯅꯨꯡꯁꯤꯌꯦ ꯏꯅꯥꯎꯄꯥꯗꯨ ꯊꯣꯛꯇ꯭ꯔꯦ ꯍꯌꯦ ꯍꯧꯖꯤꯛꯀꯥꯟꯗꯤ ꯈ꯭ꯔꯤꯁꯃꯥꯁ ꯆꯝꯁꯨ ꯊꯣꯛꯇꯦ
ꯀꯗꯂꯀꯦ ꯦꯡ꯭ꯂꯣꯔꯔ
ꯗꯜꯂꯤꯗꯨ ꯂ ꯗ
ꯑ ꯄꯩꯁꯥꯗꯣ ꯌꯥꯝ ꯁꯦꯚꯤꯡ ꯇꯧꯔꯝꯃꯅꯤꯍꯦ
ꯑꯁ ꯁꯦꯚꯤꯡ ꯇꯧꯗꯕ ꯃꯥꯜ ꯇꯧꯗꯕ ꯃꯥꯜꯗꯦ ꯑꯩꯈꯣꯏ ꯌꯨꯝ ꯁꯥꯕꯒꯤ ꯑꯁꯤꯗ ꯌꯨꯝ ꯁꯥꯕꯒꯤ ꯑꯣ ꯑꯩ ꯍꯣꯔꯦꯟ ꯇꯧꯔꯛꯀꯦꯀꯣ ꯑꯩ ꯊꯕꯛ ꯐꯂꯦ ꯍꯔꯟ ꯇꯔ ꯎꯝ